ꯇꯥꯕꯔꯣ
ꯇꯥꯏꯌꯦ
ꯑꯁ ꯅꯨꯡ ꯉꯥꯏꯇꯦꯗ
ꯀꯩꯒꯤꯅꯣ
ꯅꯪ ꯀꯩꯁꯨ ꯀꯣꯜ ꯇꯧꯔꯛꯇ꯭ꯔꯒ
ꯑꯁ ꯌꯥꯔꯦ ꯍꯧꯔꯅꯤ ꯅꯣꯏꯒꯤ ꯅꯣꯏꯒꯤ ꯍꯧꯔꯅꯤ
ꯅꯪꯗꯤ ꯆꯥꯔꯦ ꯍꯣꯏ
ꯀ ꯏꯟ ꯆꯥꯡ ꯆꯥꯒꯦ
ꯎꯝ ꯉꯁꯤꯁꯦ ꯌꯦꯟ ꯆꯥꯏ
ꯎꯝ ꯍꯥꯎꯕꯅꯤꯅꯦ ꯑꯩ ꯆꯥꯛ ꯆꯥꯗ꯭ꯔꯤ
ꯀꯩꯒꯤꯅꯣ
ꯉꯁꯤꯁꯦ ꯍꯣꯏ ꯈꯔ ꯊꯦꯡꯉꯦ ꯆꯥꯅꯤꯡꯗꯕꯀꯣ
ꯃꯤꯅ ꯆꯥꯡ ꯅꯥꯏꯅ ꯆꯥꯎꯋ ꯍꯥꯏꯔꯒ
ꯍꯣꯏ ꯆꯥꯒꯅꯤ ꯑꯗꯣ ꯑꯩꯈꯣꯏ ꯎꯝ ꯈꯔ ꯂꯣꯏꯁꯤꯟꯗꯕ ꯑꯩꯈꯣꯏ ꯏꯃꯨꯡꯁꯤꯡꯀꯣ ꯊꯕꯛ ꯇꯧꯕꯗꯣ ꯑꯗꯨꯒꯤ ꯉꯥꯏꯃꯤꯟꯅꯔꯒ ꯎꯝ ꯉꯁꯤ ꯍꯣꯏ ꯈ ꯊꯦꯡ
ꯎꯝ ꯍꯣꯏ ꯆꯠꯃꯤꯟꯅꯕꯗꯨꯅꯗꯤ ꯂꯤꯡꯖꯦꯜ ꯃꯅꯕꯅꯦ
ꯅꯨꯡꯉꯥꯏꯕ ꯑꯗꯨꯅꯁꯨ ꯀꯣ ꯏꯊꯟ ꯊꯟꯗ ꯆꯥꯕꯗꯣ ꯑꯩꯗꯤ ꯆꯥꯕꯁꯨ ꯅꯨꯡꯉꯥꯏꯇꯦ
ꯑꯩꯗꯤ ꯁꯥ ꯆꯥꯔꯁꯨ ꯌꯥꯢ ꯀꯩꯁꯨ ꯀꯥꯏꯗꯦ ꯏꯊꯟꯇ ꯑꯣꯏꯔꯁꯨ
ꯑꯁ ꯑꯩꯗꯤ ꯏꯊꯟꯇ ꯆꯥꯔꯗꯤꯀꯣ ꯆꯥꯕ ꯅꯨꯡꯉꯥꯏꯇꯦ
ꯍꯦ ꯍꯦ ꯍꯦ ꯑꯗꯨ ꯑꯣꯏꯔꯗꯤ ꯃꯤ ꯃꯌꯥꯝꯒ ꯄꯨꯜꯂꯞ ꯄꯨꯜꯂꯞ ꯇꯧꯔꯒ ꯑꯗꯨꯝ ꯆꯥꯎꯋꯣ ꯅꯪꯗꯦ
ꯍꯣꯏ ꯑꯗꯨꯒꯤꯅꯦ ꯑꯗꯨꯝ ꯇꯧꯋꯦ ꯑꯗꯣ ꯍꯣꯏ ꯆꯥꯗꯤ ꯆꯥꯕ ꯌꯥꯏꯀꯣ ꯑꯗꯨꯕꯨ ꯑꯗꯨ ꯑꯣꯏꯔꯁꯨ ꯌꯥꯝꯅ ꯅꯨꯡꯉꯥꯏꯇꯦꯕ ꯍꯣꯏ
ꯎꯝ ꯍꯥꯏ ꯍꯥꯏꯗꯤ ꯑꯩꯈꯣꯏꯗꯤ ꯆꯥꯛ ꯋꯥꯠꯄ ꯌꯦꯟꯁꯥꯡ ꯋꯥꯠꯄꯒꯨꯝꯕꯗ ꯏꯃꯥ ꯏꯄꯥꯅ ꯑꯗꯨꯝ ꯌꯦꯡꯕꯤꯌꯦꯕꯀꯣ
ꯎꯝ ꯎꯝ
ꯑꯗꯨꯒ ꯑꯩꯈꯣꯏꯁꯨ ꯌꯥꯏꯍꯦ ꯑꯗꯨꯗꯤ ꯅꯪ ꯅꯪꯒꯤꯇ ꯃꯇꯝ ꯈꯔ ꯈꯔ ꯆꯥꯎꯕꯗ ꯅꯪꯒꯤ ꯂꯧꯔꯝꯃꯅꯤ ꯅꯪ
ꯏꯁ ꯀꯗꯥꯏꯗꯒꯤꯅꯣ
ꯍꯦ ꯍꯦ ꯍꯦ
ꯑꯩꯈꯣꯏꯅ ꯁꯔꯨꯒꯨꯝꯕꯗ ꯆꯤꯛꯏꯅꯦ ꯈꯪꯕ꯭ꯔꯥ ꯑꯐ ꯑꯐꯕꯅ ꯑꯩꯈꯣꯏ ꯏꯄꯥꯒꯤ ꯑꯩꯈꯣꯏ ꯑꯗꯥꯒꯤ ꯑꯗꯨꯝ ꯄꯤꯔꯤꯁꯤꯅꯦ ꯈꯪꯕ꯭ꯔꯥ
ꯁꯤꯗꯤ ꯃꯤꯅꯨꯡꯁꯤ ꯌꯥꯝ ꯂꯩꯀꯣ
ꯍꯩ ꯍꯦꯡꯗꯦ
ꯍꯝ ꯌꯥꯏꯅꯦ ꯈꯔꯕꯨꯗꯤ ꯁꯨꯃꯥꯏꯅ ꯇꯧꯒꯗꯕꯅꯦ ꯅꯨꯄꯤ ꯃꯆꯥ ꯍꯥꯏꯕꯁꯤꯗꯤ
ꯈꯪꯗ꯭ꯔꯦ ꯒ꯭ꯌꯥꯟ ꯇꯥꯗ꯭ꯔꯦ
ꯍꯣꯏ ꯍꯣꯏ ꯍꯣꯏ ꯑꯗꯨꯗꯤ ꯑꯗꯨꯗꯤꯀꯣ
ꯎꯝ
ꯋꯥꯔꯤꯗꯕꯨ ꯌꯦꯟꯒꯨꯝꯕ ꯃꯇꯨꯝ ꯑꯍꯨꯝ ꯈꯛꯇꯪ ꯂꯩꯔꯦ ꯍꯥꯏꯔꯁꯦꯕ
ꯎꯝ
ꯑꯗꯨꯗ ꯅꯣꯏ ꯕꯕꯥꯅ ꯑꯃꯅꯦ ꯅꯣꯏ ꯏꯃ ꯑꯃꯅꯦ ꯅꯪꯅꯦ ꯑꯩꯅꯦ ꯑꯩꯈꯣꯏ ꯃꯔꯤ ꯆꯥꯔꯦ ꯍꯥꯏꯔꯁꯦꯕ
ꯎꯝ
ꯑꯗꯨ ꯑꯍꯨꯝ ꯈꯛꯇꯗ ꯀꯅꯥ ꯀꯅꯥ ꯀꯅꯥꯉꯣꯟꯗ ꯄꯤꯖꯗꯣꯏꯅꯣ ꯅꯪ
ꯑꯩꯈꯣꯏ ꯏꯃꯥ ꯄꯤꯔꯅꯦ ꯑꯩꯈꯣꯏ ꯕꯥ ꯄꯤꯔꯅꯤ ꯑꯗꯨꯝ ꯅꯪ ꯄꯤꯔꯅꯦ
ꯑꯁ ꯅꯪꯒꯤꯗꯤ
ꯑꯩꯗꯤ ꯑꯗꯨꯝ ꯇꯧ ꯇꯧꯋꯦ ꯁꯦꯡꯕ ꯍꯥꯏꯕꯗꯤ ꯍꯥꯏꯕꯗꯤꯀꯣ
ꯍꯣꯏ
ꯆꯥꯕ ꯆꯥꯛ ꯆꯥꯕ ꯀꯨꯝꯕ ꯃꯇꯝꯗꯁꯦ ꯃꯦꯟꯅꯔꯁꯨ ꯈꯔ ꯂꯩꯅꯤꯉꯥꯏꯅꯦꯕ ꯍꯣꯏ ꯃꯣꯏꯅꯕꯨ ꯆꯥꯅꯤꯡꯗꯦ ꯅꯪ ꯆꯥꯎ ꯍꯥꯏꯔꯗꯤ ꯑꯩ ꯑꯗꯨꯝ ꯆꯥꯔꯦꯀꯣ ꯅꯠꯇ꯭ꯔꯗꯤ
ꯑꯗꯨꯝ ꯆꯥꯔꯣ ꯆꯥꯔꯣꯗ ꯑꯩꯗꯤ ꯌꯥꯝ ꯆꯥꯅꯤꯡꯗꯦ ꯆꯥꯅꯤꯡꯗ꯭ꯔꯤꯗ ꯍꯣꯏ ꯁꯨꯡꯆꯥꯥ ꯆꯥꯕ ꯐꯪꯉꯔꯣꯏ ꯍꯥꯏꯕꯁꯨ ꯅꯠꯇꯦꯕꯀꯣ
ꯑꯗꯨꯅꯦ
ꯑꯗꯨꯒꯤ ꯑꯩꯁꯨ ꯆꯥꯅꯤꯡꯉꯁꯨ ꯅꯣꯏ ꯆꯥꯔꯣꯅ ꯑꯗꯨꯝ ꯑꯩꯗꯤ ꯑꯗꯨꯝ ꯍꯥꯏ ꯍꯥꯏꯌꯦꯕ ꯑꯗꯨ ꯑꯗꯨ ꯑꯩꯅꯗꯤ ꯑꯗꯨꯝ ꯇꯧꯋꯦ ꯑꯗꯨꯅ ꯃꯤ ꯑꯃꯅ ꯑꯩꯉꯣꯟꯗꯁꯨ ꯇꯧꯕꯗꯣ ꯄꯥꯝꯃꯦꯕ ꯈꯪꯕ꯭ꯔ
ꯑꯁ ꯅꯪꯒꯤꯗꯤ ꯑꯔꯣꯏꯕꯁꯤ ꯐ꯭ꯂꯣꯞ ꯇꯥꯔꯦ
ꯅꯠꯇꯦꯗ ꯑꯔꯣꯏ ꯐꯣꯠ ꯐꯣꯞ ꯀꯩꯀ ꯍꯣꯏ ꯇꯥꯗꯤ ꯇꯥꯔꯝꯅꯤ ꯑꯗꯣ ꯃꯄꯥꯟꯒꯨꯝꯕ ꯆꯠꯄ ꯀꯥꯟꯗꯀꯣ ꯈꯔꯗꯤ ꯂꯩꯌꯦꯕ ꯄꯨꯔꯥ ꯀꯩ ꯍꯥꯏꯁꯤꯔꯥ ꯑꯁ ꯌꯥꯝꯅ ꯐꯪꯉꯔꯣꯏ ꯍꯥꯏꯕ ꯇꯥꯏꯞꯇ ꯆꯥꯕ ꯑꯃ ꯂꯩꯌꯦꯕ
ꯍꯣꯏ ꯍꯣꯏ
ꯑꯗꯨ ꯇꯥꯏꯞꯇꯣ ꯑꯩꯗꯤ ꯑꯁꯦꯡꯕ ꯍꯩꯅꯗꯦ ꯍꯥꯏꯕꯅꯤ ꯏꯃꯨꯡꯗ ꯑꯣꯏꯔꯣ ꯀꯩꯀꯥ ꯑꯣꯏꯔꯣ ꯑꯗꯨꯝ ꯃꯤ ꯂꯥꯁꯀꯤꯗ ꯂꯥꯁꯀꯤꯗ ꯂꯥꯁꯀꯤꯗꯤ ꯊꯤꯕ ꯂꯣꯏꯅꯃꯛ ꯊꯝꯃꯒ ꯃꯣꯏꯅ ꯐꯖ ꯐꯖꯕ ꯆꯥꯕ ꯇꯥꯏꯞꯇꯣ ꯑꯗꯨꯁꯨ ꯂꯩꯌꯦ ꯑꯩꯗꯤ ꯍꯥꯏꯅꯗꯦ ꯑꯗꯨꯒꯨꯝꯕꯗꯣ ꯑꯩꯗꯤ ꯑꯩꯗꯤꯀꯣ ꯆ ꯆꯥꯅꯤꯡꯕ ꯂꯩꯔꯁꯨ ꯆꯥꯅꯤꯡꯉꯁꯨ ꯑꯁ ꯑꯃꯗꯣ ꯈꯔ ꯆꯥꯅꯤꯡꯉꯗꯤ ꯑꯥ ꯆꯥꯔꯣ ꯌꯥꯔꯦꯅ ꯑꯩꯗꯤ ꯑꯗꯨꯝ ꯍꯥꯏꯕ
ꯎꯝ
ꯑꯩꯁꯨ ꯆꯥꯅꯤꯡꯗꯦ ꯍꯥꯏꯕ ꯅꯠꯇꯦ ꯆꯥꯅꯤꯡꯉꯦꯀꯣ ꯆꯥꯅꯤꯡꯉꯁꯨ ꯌꯥꯔꯦ ꯅꯪ ꯆꯥ ꯆꯥꯈ꯭ꯔꯣꯅ ꯑꯩꯗꯤ ꯑꯗꯨꯝ ꯍꯥꯏ ꯍꯥꯏꯕꯅꯦ
ꯎꯝ ꯆꯨꯝꯃꯦꯅꯦ ꯅꯪꯅ ꯇꯧꯒꯗꯕ ꯃꯑꯣꯡꯗꯣ
ꯅꯠꯇꯗ ꯆꯨꯝꯕꯅ
ꯍꯣꯏ ꯑꯗꯨꯒꯨꯝꯕ ꯑꯗꯨꯒꯨꯝꯕ ꯃꯤꯗꯨꯅꯦ ꯏꯄꯥꯅ ꯃꯃꯧꯒꯤ ꯀꯣꯏꯇꯥꯟ ꯇꯥꯅ ꯊꯔꯤꯗꯣ
ꯑꯁ ꯑꯃꯥ ꯑꯇꯣꯞꯄꯤ ꯍꯧꯥꯎꯔꯛꯑꯦ
ꯅꯠꯇꯦ ꯅꯪꯕꯨ ꯅꯪꯕꯨ ꯍꯥꯏꯕ ꯅꯠꯇꯦꯅꯣ
ꯍꯣꯏꯅꯦ ꯍꯣꯏꯅꯦ ꯭ꯌꯥꯟ ꯇꯥꯏ ꯭ꯌꯥꯟ ꯇꯥꯏ
ꯑꯗꯨꯒꯨꯝꯕ ꯃꯤꯅꯦ ꯍꯥꯏꯕꯅꯤꯗ ꯄꯥꯝꯃꯤꯗꯣ
ꯌꯥꯝꯗ꯭ꯔꯦ ꯂꯩꯕꯅꯦ ꯃꯌꯥꯝ ꯂꯩꯕꯅꯦ ꯑꯗꯨꯝ ꯑꯩꯅ ꯑꯗꯨꯝ ꯄꯥꯝꯖꯕꯗꯣ ꯑꯗꯨꯝ ꯑꯩꯅ ꯑꯩꯗ ꯑꯗꯨꯝ ꯇꯧꯕꯗꯣ ꯍꯥꯏꯕꯅꯤꯗ ꯑꯩꯈꯣꯏ ꯁꯤꯗ ꯑꯩꯈꯣꯏ ꯃꯤ ꯃꯔꯤ ꯈꯛꯇꯪꯅꯦ ꯕꯥ ꯏꯃꯥꯅꯦ ꯏꯄꯥꯅꯦ ꯑꯩꯒꯤ ꯗꯗꯥꯅꯦ ꯑꯩꯀꯣ ꯏꯆꯦꯗꯤ ꯃꯥꯗꯤ ꯌꯨꯝ ꯄꯥꯟꯈ꯭ꯔꯦ ꯑꯗꯨ ꯑꯗꯨ ꯑꯣꯏꯕꯒꯤ ꯑꯩꯈꯣꯏ ꯃꯔꯤ ꯍꯛꯛꯇꯥꯡꯅꯥꯏꯕꯗꯣ ꯑꯗꯨꯝ ꯆꯥꯔꯁꯨ ꯑꯦꯛꯖꯥꯝꯄꯜ ꯅꯨꯗꯜꯁ ꯀꯨꯝꯕ ꯊꯣꯡꯉꯒ ꯀꯩꯀꯥ ꯑꯩꯁꯨ ꯆꯥꯔꯁꯨꯀꯣ
ꯍꯣꯏ
ꯑꯁ ꯑꯩꯒꯤ ꯏꯌꯥꯝꯕꯒꯤꯗꯨꯝ ꯃꯥ ꯃꯥ ꯈꯔ ꯆꯥꯅꯤꯡꯉꯅꯤ ꯍꯥꯏꯕꯗꯨ ꯑꯗꯨꯝ ꯈꯥꯛꯈ꯭ꯔꯕꯅꯤ ꯍꯥꯏꯕꯅꯤꯅ
ꯑꯁ
ꯑꯗꯨꯒ ꯃꯥ ꯑꯩꯅꯗꯤ ꯑꯩꯅ ꯊꯣꯡꯕ ꯀꯥꯟꯗꯤ ꯃꯥꯗꯤ ꯑꯗꯨꯝ ꯆꯥꯏꯀꯣ ꯑꯗꯨꯕꯨ ꯃꯥꯅ ꯊꯣꯡꯉꯒ ꯄꯨꯔꯛꯄ ꯀꯥꯟꯗꯗꯤ ꯑꯩ ꯀꯔꯤꯁꯨ ꯅꯤꯕꯤꯅꯦꯦꯕ ꯒ꯭ꯌꯥꯟ ꯇꯥꯕ꯭ꯔꯣ ꯅꯤꯕꯤꯗ ꯅꯤꯒꯅꯤ ꯄꯤꯒꯅꯤꯗ ꯆꯥꯎ ꯀꯩꯀꯥꯗꯤ ꯍꯥꯏꯗꯕ ꯎ ꯌꯥꯔꯦꯗ ꯅꯪ ꯆꯥꯅꯤꯡꯉꯩꯒ ꯄꯨꯔꯛꯄꯗꯨꯕꯨ ꯑꯩ ꯑꯩ ꯆꯥꯅꯤꯡꯗ꯭ꯔꯦꯅ ꯑꯩꯒꯤ ꯉꯥꯏꯌꯦꯕ
ꯎꯝ ꯅꯪꯁꯤꯗꯤ ꯒ꯭ꯌꯥꯟ ꯌꯥꯝ ꯇꯥꯛꯏꯍꯦ
ꯑꯁ ꯒ꯭ꯌꯥꯟ ꯇꯥꯕ ꯅꯠꯇꯦ ꯀꯩꯅꯣ
ꯒ꯭ꯌꯥꯟ ꯇꯥꯔꯦ ꯑꯗꯨꯒꯨꯝꯕꯅꯦ ꯃꯤ ꯍꯣꯏ ꯆꯍꯤ ꯌꯥꯝꯕ ꯌꯥꯝꯗꯕ ꯈꯪꯗꯦꯕ ꯑꯩꯈꯣꯏ ꯃꯑꯣꯡꯗꯨꯅ ꯒ꯭ꯌꯥꯟ ꯇꯥꯕ ꯎꯠꯄꯅꯦꯕꯀꯣ
ꯦꯗ ꯑꯗꯨꯝ ꯒ꯭ꯌꯥꯟ ꯇꯥ ꯑꯩꯁꯨ ꯒ꯭ꯌꯥꯟ ꯇꯥꯅꯤꯗ ꯑꯗꯨꯝ ꯀꯩꯅꯣ ꯃꯤ ꯑꯗꯨꯝ ꯆꯥꯕ ꯃꯇꯝꯗ ꯂꯩꯅ ꯑꯣꯣ ꯃꯤ ꯈꯪꯗꯦꯗ ꯑꯩ ꯑꯗꯨꯝ
ꯃꯤꯅ ꯃꯤꯅ ꯆꯥ ꯃꯤꯅ ꯆꯥꯈ꯭ꯔꯗꯤ ꯅꯪꯉꯣꯟꯗ ꯑꯗꯨꯝ ꯄꯦꯟꯖꯕꯗꯣ ꯃꯣꯏ ꯆꯥꯅꯤꯡꯉ
ꯍꯣꯏ ꯑꯗꯨꯝ ꯍꯥꯏꯕꯗꯤꯀꯣ ꯁꯨꯡ ꯆꯥ ꯆꯥꯕ ꯐꯪꯂꯉꯔꯣꯏ ꯍꯥꯏꯕꯁꯨ ꯅꯠꯇꯦꯕ ꯑꯗꯨꯝ ꯐꯪꯒꯅꯤꯕ ꯑꯗꯨꯗꯣ ꯑꯗꯨꯗꯕꯨ ꯌꯥꯝꯅ ꯂꯤꯛꯑꯒ ꯀꯩꯅꯣ ꯇꯧꯅꯤꯡꯉꯥꯏꯁꯨ ꯅꯠꯇꯦꯕ
ꯆꯟꯃꯦꯅꯦ
ꯑꯗꯨꯔꯤꯅꯦꯗ
ꯌꯥꯏ ꯅꯪꯒꯤ ꯃꯑꯣꯡꯁꯦ ꯑꯩꯅ ꯌꯥꯝ ꯊꯥꯒꯠꯂꯤ ꯅꯣꯏ ꯕꯕꯥ ꯃꯃꯥꯗꯁꯨ ꯍꯥꯏꯈꯣꯀꯣ ꯀꯩ
ꯊꯥꯒꯠꯅꯤꯡꯉꯥꯏ ꯂꯩꯇꯦꯗ ꯁꯤꯒꯨꯝꯕꯗꯨꯕꯨ ꯑꯩꯁꯦ
ꯑꯩꯗꯤ ꯑꯗꯨ ꯑꯗꯨꯒꯨꯝꯕꯗ ꯂꯩꯁꯥꯕꯤꯁꯤꯡꯒꯤ ꯃꯒꯨꯟꯁꯨ ꯆꯦꯟꯕꯅꯦꯕ ꯑꯗꯨꯒꯨꯝꯕꯗꯁꯨ ꯀꯣ ꯍꯥꯏꯗꯤ ꯑꯗꯨꯒ ꯃꯤ ꯈꯔꯁꯨ ꯂꯩꯌꯦ ꯂꯩꯁꯥꯕꯤ ꯑꯃ ꯑꯣꯏꯔꯒ ꯅꯨꯄꯥꯅꯕꯨ ꯆꯥꯛ ꯌꯥꯝ ꯆꯥꯔꯗꯤ ꯌꯥꯝꯅ ꯍꯥꯏꯊꯤꯕꯀꯣ꯫
ꯑꯁ ꯀꯩꯒꯤ ꯍꯥꯏꯊꯤꯅꯤꯡꯉꯥꯏꯅꯣꯅꯦ꯫
ꯍꯥꯏꯗꯤ ꯅꯨꯄꯥ ꯍꯥꯏꯕꯁꯤꯗꯤ ꯆꯥꯛꯁꯨ ꯆ ꯌꯥꯝ ꯆꯥꯒꯗꯕꯅꯤ ꯅꯨꯄꯤꯒ ꯃꯥꯟꯅꯕ ꯌꯥꯔꯣꯏꯕ꯫ ꯑꯗꯨꯒ_ _ ꯊꯕꯛꯁꯨ ꯁꯨꯔꯤꯗꯣ ꯅꯨꯄꯥꯅ ꯍꯦꯟꯅ ꯀꯟꯗ꯭ꯔꯣꯕ꯫
ꯎꯝ_ _
ꯑꯗꯨꯒꯤ ꯑꯁ ꯅꯨꯄꯥꯒꯤꯅ ꯆꯥꯛ ꯌꯥꯝ ꯌꯥꯝ ꯆꯥꯔꯗꯤ_ _ ꯀꯣ ꯏꯁ ꯊꯤꯕꯣꯡ ꯂꯥꯎꯃꯜꯂꯦ ꯈꯣꯠꯂꯦꯒ ꯑꯗꯨꯝ ꯍꯥꯏꯒꯟꯕ ꯂꯩꯌꯦꯕ ꯃꯤ ꯂꯥꯝꯃꯒ ꯆꯥꯖꯕꯗꯣ꯫
ꯎꯝ_ _
ꯑꯗꯨ ꯅꯪꯗꯤ ꯁꯨꯃꯥꯏꯅꯗꯤ ꯍꯥꯏꯔꯤꯏꯅ꯫
ꯒ꯭ꯌꯥꯟ ꯇꯥꯏ ꯒ꯭ꯌꯥꯟ ꯇꯥꯏ ꯑꯩꯁꯨ꯫
ꯑꯗꯨꯒ ꯏꯃꯥꯅꯗꯤꯀꯣ_ _ ꯆꯥꯛ ꯌꯦꯟꯁꯥꯡ ꯌꯥꯝ ꯆꯥꯔꯤꯗꯤ ꯃꯥꯗꯤ ꯍꯔꯥꯎꯕꯅꯦ ꯍꯥꯏꯗꯤ ꯃꯥꯅ ꯊꯣꯡꯖꯕꯗꯣ_ _ ꯏꯆꯥꯁꯤꯡꯅ ꯍꯔꯥꯎꯅ ꯆꯥꯕꯤꯌꯦ ꯍꯥꯏꯕ ꯈꯪꯉꯦꯕ꯫ ꯍꯥꯏꯕ ꯀꯣ ꯃꯥꯟꯅꯗꯤ ꯏꯆꯦꯗꯤ ꯍꯥꯏꯔꯅꯨ_ _
ꯊꯕꯛ ꯇꯧꯔ ꯂꯥꯛꯑꯀꯥꯟꯗ ꯋꯥꯔꯒ ꯆꯥꯛ ꯈꯔ ꯌꯥꯝ ꯆꯥꯔꯗꯤ ꯏꯁ _ _ ꯅꯪꯁꯨ ꯑꯗꯨꯝ ꯌꯥꯝ ꯆꯥꯏꯍꯦ ꯍꯦꯟꯃꯜꯂꯤꯍꯦ ꯅꯪꯁꯨ ꯆꯥꯗꯤ ꯍꯥꯏꯔꯛꯑꯅꯤ꯫
ꯍꯣꯏ ꯂꯩꯌꯦꯀꯣ ꯍꯥꯏꯕꯗꯤ ꯊꯕꯛ ꯇꯧꯔꯒ꯫ ꯂꯥꯛꯑꯒ ꯋꯥꯕꯅꯤꯅ ꯆꯥꯕ ꯀꯩꯀꯥꯗꯤ ꯍꯣꯏ_ _ ꯆꯥꯗꯤ ꯆꯥꯒꯗꯕꯅꯦ ꯅꯣꯏꯅꯁꯨ ꯅꯨꯄꯥꯅꯁꯨ꯫ ꯈꯣꯏꯒ ꯑꯈꯣꯏꯒꯗꯤ ꯆꯞ ꯃꯥꯟꯅꯕ ꯌꯥꯗ꯭ꯔꯦꯅ ꯑꯗꯨꯕꯨꯗꯤ꯫ ꯆꯥꯒꯗꯕꯅꯦ ꯑꯗꯣ ꯃꯤꯀꯣ ꯅꯨꯄꯥ ꯈꯔꯁꯨ ꯂꯩꯕꯅꯦꯕ __ ꯆꯥꯛ ꯌꯦꯟꯖꯥꯡ ꯍꯥꯎꯔꯗꯤꯀꯣ_ _
ꯑ_ _
ꯃꯤꯒꯤ ꯈꯟꯗꯕꯤꯗ ꯃꯤ_ _ ꯗꯨꯨꯝ ꯆꯥꯕꯗꯣ ꯂꯩꯕꯅꯦ ꯃꯤꯁꯦꯀꯣ ꯑꯗꯣ ꯅꯣꯏꯅ_ _ ꯍꯣꯏ ꯊꯕꯛ ꯇꯧꯔꯒ ꯋꯥꯅ ꯂꯥꯛꯄꯒꯤ ꯌꯥꯝ ꯆꯥꯕꯗꯤ ꯍꯣꯏ ꯀ꯭ꯕꯤꯁꯨ ꯀꯥꯏꯗꯦꯀꯣ ꯆꯥꯑꯣꯀꯣ꯫ ꯑꯗꯨꯕꯨ ꯝꯟ ꯃꯤ ꯁꯣꯁꯥꯏꯇꯤꯗ ꯊꯣꯛꯀꯅꯤꯒꯨꯝꯕ ꯍꯧꯖꯤꯛ_ _ ꯑ ꯀꯨꯝꯍꯩꯒꯨꯝꯕ ꯑꯗꯨꯝ ꯇꯝꯗꯗꯤ_ _
ꯎꯝ_ _
ꯐꯖꯗꯦꯕ꯫
ꯑꯗꯨꯅꯦ ꯃꯄꯥꯟꯗꯗꯤꯀꯣ_ _
ꯍꯣꯏ ꯌꯨꯝꯗꯨꯗꯤ ꯀꯩꯁꯨꯕꯨ ꯀꯥꯏꯗꯦꯗ ꯆꯥꯒꯗꯕ_ _ ꯑꯗꯨꯅꯤ ꯀꯩꯅꯣ ꯑꯗꯨꯕꯨ ꯄꯥꯟꯗꯗꯤ ꯂꯩꯌꯦ ꯑꯩ ꯊꯦꯡꯅꯩꯌꯦꯕ ꯑꯁꯤꯒꯨꯝꯕꯁꯦ꯫
ꯍꯣꯏ꯫
ꯎꯝ ꯍꯣꯏ ꯃꯄꯥꯟꯗꯗꯤ ꯌꯨꯝꯒꯨꯝꯅꯗꯤ ꯆꯥꯕꯗꯤ ꯈꯔ ꯌꯦꯡꯒꯗꯕꯅꯦ ꯀꯟꯇ꯭ꯔꯣꯜ ꯇꯧꯒꯗꯕꯅꯦ ꯍꯣꯏ ꯑꯗꯨ ꯑꯝ ꯑꯥꯏꯇꯦꯝ ꯂꯩꯕ ꯃꯈꯩ ꯑꯣꯛꯁꯥꯁꯨ ꯌꯦꯟꯁꯥꯁꯨ ꯁꯥ ꯁꯟ ꯄꯨꯔꯥ ꯇꯦꯁ ꯇꯧꯗ꯭ꯔꯗꯤ ꯌꯥꯗ꯭ꯔꯦ ꯍꯥꯏꯕꯁꯨ ꯂꯩꯇꯦꯕ
ꯍꯝ
ꯑꯗꯣ ꯈꯔ ꯂꯩꯌꯦꯕ ꯑꯝ ꯑꯝ ꯫
ꯃꯤ ꯈ꯭ꯔꯗꯤ ꯍꯣꯏ ꯂꯩꯕꯅꯦ꯫
ꯑꯗꯨꯒꯤ ꯑꯗꯨꯒꯨꯝꯕꯗꯣ ꯃꯥꯒꯤ ꯄ꯭ꯂꯦꯠꯇꯀꯣ ꯂꯩꯔꯁꯨ ꯑꯗꯨꯝ ꯍꯥꯞꯄ ꯂꯥꯛꯀꯅꯤ꯫
ꯑꯁ ꯑꯗꯨꯒꯨꯝꯕꯗꯤ ꯇꯧꯔꯣꯏꯗꯕꯅꯦꯍꯦ
ꯑꯗꯨꯒꯨꯝꯕꯗꯤꯀꯣ ꯅꯨꯡꯉꯥꯏ ꯐꯠꯇꯦ ꯍꯥꯏꯕꯅꯤꯗ ꯍꯣꯏ ꯆꯥꯒꯗꯕ ꯑꯗꯨꯅꯦ ꯅꯨꯄꯥꯁꯤꯡꯁꯨ ꯆꯥꯛꯇꯨ ꯆꯥꯒꯗꯕꯅꯦ ꯃꯣꯏꯅ ꯍꯦꯟꯅ ꯆꯥꯒꯗꯕꯅꯦ ꯊꯕꯛꯁꯨ ꯀꯟꯕꯒꯤ ꯑꯗꯨ ꯑꯣꯏꯔꯁꯨ ꯑꯗꯨꯃꯛꯀꯤ
ꯎꯝ ꯍꯥꯏꯗꯤ ꯃꯤ ꯃꯔꯛ ꯇꯤꯟꯕ ꯀꯥꯟꯗꯗꯤꯀꯣ
ꯍꯣꯏ ꯐꯖꯗꯦ ꯍꯥꯏꯕꯅꯤꯗ ꯊꯦꯡꯅꯩꯌꯦꯑꯕ ꯑꯩꯁꯨ ꯁꯤꯒꯨꯝꯕꯗꯣ ꯌꯥꯝ ꯊꯦꯡꯅꯩ ꯑꯗꯨꯒꯤ ꯑꯗꯨꯝ ꯑꯁ ꯀꯔꯤꯅꯣꯀꯣ ꯌꯨꯝꯗ ꯆꯥꯗꯕ꯭ꯔꯥ ꯀꯣꯅ ꯑꯗꯨꯝ ꯗꯣ ꯈꯜꯂꯛꯄꯗꯣ ꯍꯥꯏꯕ
ꯎꯝ
ꯆ ꯀꯦꯗ